ꯍꯂꯣ
ꯇꯥꯔꯕ ꯍꯧꯖꯤꯛꯇꯤ
ꯀ꯭ꯔꯤ ꯍꯥꯢꯕ
ꯇꯥꯔꯕ ꯍꯧꯖꯤꯛꯇꯤ
ꯇꯥꯔꯦ ꯍꯣꯏ
ꯎꯝ ꯃꯤ ꯃꯈꯣꯟ ꯇꯥꯍꯟꯂꯛꯀꯅꯣ
ꯌꯥꯔꯔꯕ
ꯃꯤ ꯃꯈꯣꯟ ꯇꯥꯜꯂꯛꯀꯅꯨ ꯃꯤ ꯃꯈꯣꯟ ꯇꯥꯗꯤ ꯌꯥꯗꯦ
ꯕꯦꯔꯅꯤ
ꯕꯦꯔꯥ ꯀꯥꯕꯅꯦ
ꯑꯝ
ꯃꯅꯨꯡꯗ ꯏꯟꯊꯤ ꯅꯨꯡꯉꯥꯏꯅ ꯐꯝꯂꯒ ꯑꯩꯁꯨ ꯍꯥꯏꯅꯤꯡꯗ ꯍꯥꯏꯅꯤꯡꯗ ꯍꯥꯏꯔꯤꯅꯦ
ꯍꯥꯏꯔꯣ ꯅꯪ ꯑꯩ ꯑꯃꯨꯛ ꯍꯥꯏꯔꯒꯦ ꯅꯪ ꯍꯥꯏꯔꯛꯑꯣ
ꯎꯝ ꯅꯪꯗꯤ ꯋꯥꯔ ꯀꯞ ꯌꯦꯡꯕ꯭ꯔꯣ
ꯌꯦꯡꯗꯦ
ꯌꯦꯡꯗꯦ ꯋꯥꯈꯞ ꯌꯦꯡꯗꯦ
ꯌꯦꯡꯕ ꯍꯩꯇꯦ ꯑꯩ
ꯕꯣꯜ ꯌꯦꯡꯕ ꯍꯩꯇꯦ
ꯎꯝ
ꯑꯗꯨ ꯀꯔꯤ ꯌꯦꯡꯕ꯭ꯔꯥ ꯅꯪꯗꯤ ꯀ꯭ꯔꯤꯀꯦꯠ ꯌꯦꯡꯕ꯭ꯔꯥ
ꯀ꯭ꯔꯤꯛꯀꯦꯠꯁꯨ ꯌꯦꯡꯗꯦ ꯑꯝꯇ ꯌꯦꯡꯗꯦ ꯑꯩꯗꯤ
ꯅꯪꯅ ꯌꯦꯡꯉꯁꯤ ꯀꯖꯥ ꯌꯦꯡꯉꯣꯅ ꯑꯗꯨꯗꯤ ꯅꯣꯏ ꯍꯦꯔꯣꯛꯈꯛ ꯌꯦꯡꯕ꯭ꯔꯥ
ꯍꯥꯥ
ꯅꯣꯏ ꯍꯦꯔꯣꯈꯛ ꯌꯦꯡꯕ꯭ꯔꯥ ꯑꯗꯨꯗꯤ
ꯌꯦꯡꯗꯦ ꯚꯤꯗꯤꯑꯣ ꯈꯛꯇ ꯌꯦꯡ ꯂꯩꯕꯅꯦ
ꯚꯗꯤꯑꯣ ꯈꯔ ꯌꯦꯡꯉꯗꯤ ꯅꯪ ꯑꯗꯨꯃꯥꯏꯅ ꯑꯗꯨꯝ ꯂꯦꯟꯕ ꯇꯥꯔꯦ ꯕꯣꯜꯁꯨ ꯌꯦꯡ ꯍꯥꯏꯥꯏ ꯃꯅꯤꯁꯤꯁꯨ ꯈꯪꯉ ꯃꯣꯏꯗꯤ ꯑꯣꯅꯥꯎꯗꯁꯨ ꯈꯪꯉꯝꯃꯣꯏ ꯃꯥꯔꯁꯨ ꯈꯪꯉꯝꯃꯣꯏ
ꯈꯪꯗꯦ ꯍꯣꯏ ꯑꯇ ꯈꯪꯗꯦ
ꯀꯔꯤ ꯈꯪꯅꯕ꯭ꯔꯥ ꯈꯪꯅꯕ ꯇꯧꯕꯅꯤ ꯍꯟꯗꯛ ꯋꯥꯔꯜ ꯀꯞꯁꯦ ꯍꯟꯗꯛ ꯋꯥꯔꯜ ꯀꯞꯁꯤꯗꯤ ꯔꯣꯅꯥꯜꯗꯣꯒꯤꯁꯨ ꯔꯣꯅꯥꯜꯗꯣꯒꯤꯁꯨ ꯂꯥꯁꯅꯦ ꯃꯦꯁꯤꯒꯤꯁꯨꯅꯦ ꯅꯅꯤꯦꯃꯥꯒꯤꯁꯨꯅꯦ ꯅꯪ ꯍꯧꯖꯤꯛꯐꯥꯎ ꯀꯔꯤ ꯈꯪꯗꯦ ꯃꯤ ꯑ
ꯄꯪꯕꯅꯤꯅ ꯈꯪꯗꯦ ꯑꯗꯨ
ꯍꯥꯏ ꯃꯅꯦ ꯑꯥ ꯅꯣꯏ ꯅꯣꯏ ꯂꯩꯕ ꯃꯐꯝꯗꯨꯗ ꯑꯗꯨꯗꯁꯨ ꯅꯣꯅꯦꯗꯁꯨ ꯃꯤ ꯑꯜꯐꯥ ꯑꯣꯃꯤꯒꯥ ꯑꯩꯈꯣꯏ ꯑꯗꯨꯝ ꯇꯣꯔꯃꯦꯟ ꯆꯥꯎ ꯆꯥꯎꯅ ꯇꯧꯔꯤꯅꯦ
ꯑꯩꯈꯣꯏꯗꯤ ꯑꯉꯥꯡ ꯑꯣꯏꯕꯅ ꯑꯗꯨꯒꯨꯝꯗꯣ ꯈꯪꯂꯤꯌꯦ
ꯑꯩꯗꯤ ꯑꯉꯥꯡ ꯑꯣꯏꯕꯒꯤ ꯑꯩꯗꯤ ꯅꯪꯒꯤ ꯈꯣꯟꯖꯦꯜ ꯇꯥꯕꯗ ꯑꯩ ꯈꯣꯟꯖꯦꯜ ꯇꯥꯕꯗ ꯑꯩꯗꯤ ꯅꯪꯍꯜ ꯈꯜꯂꯨꯕꯅꯦ ꯑꯗꯨꯕꯨ
ꯑꯥ
ꯑꯩꯒꯤꯅ ꯈꯜꯂꯤꯁꯦ ꯂꯥꯜꯂꯝꯃꯦ
ꯍꯣꯏ
ꯑꯗꯣ ꯅꯪ ꯅꯆꯤꯟꯊꯤ ꯃꯥꯜꯂꯦꯗ ꯅꯪ ꯑꯍꯟ ꯃꯥꯜꯂꯦꯗ ꯑꯁꯦꯡꯕꯩ ꯅꯪ ꯅꯪ ꯉꯁꯥꯏ ꯍꯥꯏꯕꯗꯣ ꯋꯥ ꯍꯥꯏꯅꯤꯡꯉꯥꯏ ꯂꯩꯇ꯭ꯔꯦ ꯍꯥ ꯑꯩꯅ ꯍꯥꯏꯕꯤꯅꯤꯅꯦ ꯑꯗꯨꯕꯨꯗꯤ ꯍꯦꯗꯪ ꯈꯨꯝꯕ ꯂꯣꯏꯔꯅꯦ ꯑꯗꯨꯕꯨꯗꯤ ꯀꯔꯤ ꯍꯥꯏꯗ ꯀꯔꯤ ꯀꯔꯤ ꯍꯥꯏꯗꯅꯤꯡꯉꯥꯏ ꯂꯩꯒꯅꯤ ꯑꯩꯅ ꯑꯗꯨꯝ ꯍꯥꯏꯗꯣꯏ ꯂꯩꯁꯤꯕꯨꯣ ꯑꯗꯨꯕꯨ ꯅꯪ ꯉꯁꯤꯒꯤꯗꯤ ꯆꯥꯛ ꯆꯥꯛ ꯆꯥꯔꯕꯣ ꯉꯁꯤ ꯅꯨꯡꯊꯤꯟ ꯅꯪ ꯉꯁꯤ ꯅꯨꯡꯗꯥꯡꯒꯤꯗꯤ ꯀꯅꯥꯅ ꯊꯣꯡꯉꯦ ꯆꯥꯛꯇꯤ
ꯏꯐꯦꯅ
ꯅꯆꯦꯅ ꯊꯣꯡꯉꯦ ꯅꯆꯦꯅ ꯊꯣꯡꯉꯒ ꯅꯪꯅ ꯆꯥꯔꯒ ꯅꯪꯅ ꯅꯆꯤꯅ ꯊꯣꯡꯉ ꯅꯪꯅ ꯌꯦꯡꯉ ꯂꯩꯕ ꯅꯪ ꯍꯧꯖꯤꯛ ꯄꯣꯠ ꯆꯥꯛ ꯊꯣꯡꯕ ꯍꯩꯇꯦ
ꯊꯣꯡꯕ ꯍꯩꯇꯦ ꯑꯩ ꯀꯩꯅꯣ ꯆꯠꯄ
ꯀꯔꯤ ꯁꯀꯨꯜ ꯆꯠꯄ
ꯎꯝꯝ ꯈꯨꯆꯤꯡꯤꯡ ꯆꯦꯄꯦ
ꯀꯣꯆꯤꯡ ꯑꯦ ꯅꯪ ꯀꯔꯤ ꯀꯔꯤ ꯀꯣꯆꯤꯡ ꯆꯠꯄ꯭ꯔꯥꯅꯦ ꯅꯤꯠꯀꯤ ꯆꯠꯄ꯭ꯔꯣ
ꯅ ꯇꯗ ꯇꯨꯋꯦꯜꯐ ꯀꯅꯤꯗ
ꯇꯨꯋ ꯀꯦ ꯑꯣ ꯇ ꯊꯔꯔꯤꯕꯅ
ꯊꯥꯗ꯭ꯔꯤꯌꯦ ꯁꯦꯡꯕ ꯍꯥꯏꯔꯒ
ꯍꯣꯏꯗꯤ ꯅꯪ ꯇꯣꯞ ꯊꯥꯔꯕ ꯍꯥꯏꯔꯒ ꯀꯔꯤ ꯀꯔꯤ ꯏꯟꯁꯥꯡ ꯆꯥꯔꯦ ꯉꯁꯤꯗꯤ
ꯉꯖꯥꯡ ꯆꯂ
ꯀꯔꯤ ꯈꯛ ꯆꯥꯔꯤꯗꯤ
ꯂꯣꯟ ꯕꯖꯔ
ꯏꯔꯣꯟꯕ ꯆꯥꯏ ꯎꯌꯣ ꯏꯔꯣꯟꯕ ꯍꯥꯎꯕꯅꯤꯅꯦ ꯑꯩꯈꯣꯏꯁꯨ ꯉꯁꯤꯗꯤ ꯍꯋꯥꯏ ꯃꯪꯒꯟꯗꯨꯅꯦ ꯃꯪꯒꯟ ꯐꯨꯠꯄꯗꯨꯅꯦ ꯑꯗꯨꯒ ꯂꯐꯨꯅꯦ ꯇꯧꯔꯒ ꯆꯥꯔꯦ ꯑꯩꯈꯣꯏꯁꯨ ꯏꯔꯣꯝꯕ ꯆꯥꯏꯔꯦ ꯑꯩꯈꯣꯏꯁꯨ ꯃꯁꯤ
ꯎꯝ ꯐꯥꯏꯅꯦ
ꯑꯗꯨꯅ ꯍꯛꯆꯥꯡ ꯐꯩꯅꯤ
ꯍꯣꯏ ꯍꯣꯏ
ꯅꯪꯗꯤ ꯏꯁꯄꯣꯔꯠꯁ ꯎꯝ ꯍꯥꯏ ꯍꯪꯉꯣ ꯍꯪꯉꯣ ꯍꯪꯉꯣ ꯍꯪꯉꯣ ꯅꯪ ꯍꯥꯟꯅ ꯍꯥꯡꯉꯣꯅꯦ ꯅꯪ ꯍꯥꯟꯅ ꯍꯪꯉꯣꯅꯦ
ꯍꯥꯏꯕ ꯍꯩꯇꯦ ꯑꯩ
ꯀꯔꯤꯅꯣ ꯍꯧꯖꯤꯛ ꯅꯪ ꯅꯪ ꯋꯥ ꯍꯥꯏꯅꯤꯡꯉꯥꯏ ꯇꯧꯔ ꯅꯪ ꯍꯥꯏꯕ ꯍꯩꯇꯦ ꯍꯥꯏ
ꯌꯥꯔꯦ ꯍꯥꯏꯔꯣꯏ
ꯍꯥꯏꯌꯣꯅꯦ ꯍꯥꯏꯌꯣꯅꯦ
ꯅꯪ ꯀꯣꯂꯦꯖ
ꯀꯣꯂꯦꯖ ꯔꯣ
ꯑꯥ
ꯑꯩ ꯂꯣꯏꯔꯦ
ꯇꯝꯕ꯭ꯔ ꯅꯪ
ꯑꯩ ꯍꯥꯟꯅ ꯂꯝꯐꯦꯜꯗ ꯇꯝꯂꯝ ꯇꯝꯃꯝꯃꯦ ꯑꯗꯨꯒ ꯃꯥꯁꯇꯔꯁꯨ ꯂꯣꯏꯔꯦ
ꯑꯁ ꯐꯤꯠꯅꯤꯅꯦ ꯑꯗꯨꯗꯤ
ꯐꯤꯠ ꯅꯠꯇꯦꯗ ꯍꯟꯗꯛꯅ ꯂꯣꯏꯗꯣꯏꯕ ꯍꯟꯗꯛꯅ ꯂꯣꯏꯗꯣꯏꯕ ꯑꯦꯛꯖꯥꯝ ꯄꯤꯗꯕ ꯋꯥꯠꯂꯤ ꯍꯟꯗꯛꯅ ꯂꯣꯏꯗꯣꯏꯕ ꯅꯦꯛꯁ ꯃꯟꯅ ꯂꯣꯏꯗꯣꯏꯕ ꯍꯥ
ꯀꯩꯃꯤꯡ ꯀꯧꯒꯦꯕ
ꯀꯣꯟꯅ ꯍꯥꯏꯕꯤꯒꯦ ꯑꯗꯨꯗꯤ ꯍꯧꯖꯤꯛ ꯑꯁꯤꯗ
ꯍꯥꯏꯕ ꯌꯥꯗꯦ
ꯑꯣ
ꯀꯣꯟꯅ ꯍꯥꯏꯕꯤꯒꯦ
ꯑꯗꯨꯗꯤ ꯁꯣꯏꯗꯅꯤꯡꯉꯥꯏ ꯅꯪ ꯍꯥꯏꯔꯛꯑꯣ ꯑꯩ ꯈꯨꯝꯕꯤꯔꯒꯦ
ꯑꯗꯨꯝ ꯍꯥꯏꯕꯗ ꯀꯩꯁꯨ ꯁꯣꯏꯔꯣꯏꯗ
ꯅꯪ ꯍꯧꯖꯤꯛ ꯁꯣꯏ ꯍꯥꯏꯗꯨꯗꯤ
ꯑꯗꯨ ꯑꯗꯨ ꯑꯣꯏꯔꯁꯨ ꯑꯗꯨꯝ ꯍꯥꯏꯌꯣꯗ ꯀꯩꯁꯨ ꯀꯥꯏꯗꯦꯗ ꯑꯗꯨꯝꯕꯗꯤ ꯅꯪ ꯈꯪꯗꯕꯩ ꯑꯗꯨꯝ ꯍꯥꯏꯔꯤꯅꯤꯗꯅ ꯑꯗꯣ ꯀꯩꯁꯨ ꯇꯧꯗ꯭ꯔ ꯂꯣꯏꯔꯦ ꯀꯣꯟꯅ ꯑꯗꯨꯝ ꯀꯩꯅꯣ ꯇꯧꯔ ꯂꯣꯏꯔꯦ
ꯇꯥꯕ꯭ꯔꯣ ꯂꯣ